ꯇꯕꯥ ꯅꯦꯠꯋꯥꯛꯁꯦ ꯌꯥꯝ ꯅꯨꯡꯉꯥꯏꯇꯕ꯭ꯔꯥ ꯃꯈꯣꯟ ꯄꯤꯛ ꯄꯤ ꯃꯈꯣꯟ ꯄꯤꯛ ꯄ꯭ꯔꯣ
ꯄꯤꯛꯇꯦꯗ
ꯀꯥꯏꯗꯃꯨꯛ
ꯄꯤꯛꯇꯤꯌꯦ ꯄꯤꯛꯇꯤꯌꯦ ꯍꯥꯀꯠꯆꯕ ꯈꯔ ꯐꯔꯕꯣ
ꯄꯤꯛꯇꯤꯌꯦ ꯃ ꯑꯩ ꯅꯦꯠ ꯅꯦꯠ ꯅꯦꯠꯋꯥꯛ ꯆꯞꯂꯤ ꯆꯝꯂꯤ ꯇꯧꯕ ꯑꯩꯉꯣꯟꯗ ꯑꯗꯨꯒꯤꯅꯦ ꯄꯤꯛꯁꯜꯂꯨꯔꯦ ꯈꯔ ꯌꯦꯡꯒꯦꯅ ꯈꯤꯇꯪꯗꯤ ꯐꯒꯗ꯭ꯔꯥ ꯌꯦꯡꯒꯦꯅ ꯑꯩ ꯄꯥꯝꯗꯦ ꯍꯥꯏꯕ ꯅꯦꯠꯋꯥꯛ ꯀꯩꯏꯝ ꯇꯧꯗꯤꯌꯦ ꯂꯧꯁꯤꯟꯕ ꯉꯝꯗꯕ ꯑꯣ ꯑꯦꯁꯥ ꯂꯩꯌꯦꯦ ꯍꯥꯏꯒꯦ ꯌꯥ ꯑꯣꯏꯔꯝꯃꯣꯏꯌꯦ ꯑꯩꯈꯣꯏ ꯁꯤ ꯅꯝꯕꯔꯁꯦ ꯈꯪꯗꯦ ꯅꯦꯠ ꯅꯦꯠ ꯅꯨꯡꯉꯥꯏꯇꯕꯩ ꯇꯧꯔꯤꯔꯥ ꯀꯃꯥꯏꯅ ꯇꯧꯔꯤꯅꯣ ꯈꯪꯗꯦ ꯅꯦ ꯀꯩꯅꯣ ꯇꯧꯕꯅꯤꯅ
ꯐꯕꯅꯦ ꯑꯗꯨꯏ ꯄꯥꯎꯗꯔꯗꯣ ꯃꯆꯥ ꯑꯃꯃꯝ ꯂꯩꯔꯒ ꯑꯗꯨꯝ ꯕꯦꯛꯇ ꯄꯨꯔꯣ ꯆꯨꯒꯟ ꯃ ꯅꯣꯏꯗꯤ ꯇꯝꯕ ꯉꯄꯣꯟꯇꯦ ꯑꯥ
ꯃꯥꯅꯦ ꯑꯗꯨ ꯅꯪ ꯖꯀꯤꯒꯂꯤꯗꯨꯣ ꯒꯨꯂꯤꯗꯨ ꯐꯩ ꯍꯥꯏꯕꯅ ꯒꯨꯂꯤꯗꯨꯃꯒ ꯂꯣꯏꯁꯜꯂꯒ ꯊꯝꯃꯦ ꯇꯥꯟ ꯑꯗ ꯑꯩꯣꯏꯗꯤ ꯈꯔ ꯔꯥꯠ ꯀꯥꯕ ꯃꯤꯅꯤꯅꯅꯦ ꯅꯪꯅ ꯅꯪ ꯍꯦꯛ ꯅꯪ ꯏꯁꯇꯦꯇꯁꯇ ꯅꯪ ꯂꯩ ꯍꯦꯛ ꯊꯥ ꯁꯥꯕꯒꯤ ꯊꯥꯒꯠꯂꯛꯏꯗꯅ ꯇ ꯅ ꯇꯝ ꯆꯔꯣ ꯅꯠꯇ꯭ꯔꯒ ꯅꯪ ꯌꯨꯇꯨꯕꯇꯩ ꯇꯝꯕꯤꯌꯣ ꯀꯅꯥꯗ ꯇꯝꯃꯤꯌꯣ ꯑꯣꯖꯅꯥꯔꯦ ꯃꯦꯔ ꯇꯗꯅ ꯁꯥꯟ ꯄꯨꯣꯛꯁꯦ ꯐꯦ ꯃꯣ ꯀ ꯀꯩꯅꯣ ꯀꯔꯤ ꯄꯣꯠꯂꯒ ꯁꯥꯔꯤꯅꯣꯕ ꯁꯤꯗꯣ
ꯀꯣꯀꯨꯟꯅ ꯁꯥꯕꯅꯤ ꯑꯃ ꯏꯟꯁꯇꯥꯒ ꯑꯥꯝꯗ ꯑꯃꯝ ꯂꯩꯕꯅꯦꯕ ꯑꯥ
ꯑꯥ
ꯀꯥꯟꯅ ꯁꯥꯕ ꯂꯩꯗꯨꯅꯤ ꯀꯨꯀꯨꯅꯗꯤ ꯂꯪ ꯁꯨꯡꯅꯕ ꯃꯨꯒꯥꯒꯤ ꯃꯍꯨꯝꯗꯣ
ꯑꯥ ꯑꯥ ꯑꯥ ꯑꯥ ꯑꯥ ꯑꯥ ꯑꯥ ꯈꯪꯉꯦ ꯈꯉꯦ ꯈꯉꯦ ꯈꯉꯦ
ꯑꯗ ꯏꯁꯥ ꯑꯩ ꯉꯥꯛꯇꯅꯤ
ꯑꯗꯩ ꯅꯪꯅ ꯑꯗꯨꯒꯤ ꯑꯁꯥꯕ ꯄꯣꯠꯇꯣ ꯁ ꯀꯩꯅꯣ ꯑꯗꯨ ꯑꯣꯏꯅ ꯂꯩꯔꯤꯔꯥ ꯅꯠꯇ꯭ꯔꯒꯅ
ꯀꯣꯀꯨꯟꯗ ꯑꯣꯏꯅ ꯂꯩꯔꯦꯗꯅ ꯑ ꯂꯩꯔꯒ ꯂꯣꯏꯅ ꯍꯧꯕꯗꯩ ꯂꯣꯏꯕ ꯄ꯭ꯔꯣꯁꯦꯁ ꯑꯩꯅ ꯂꯣꯏ ꯇꯧꯗꯣꯏꯕ
ꯅꯪ ꯀꯅꯥꯅ ꯇꯝꯃꯤꯕ ꯇꯝꯕꯗꯤꯦ
ꯍꯧꯖꯤꯛꯀꯤ ꯃꯍꯨꯝ ꯂꯩ ꯍꯥꯏꯕꯗꯣ ꯑꯗ ꯇꯝꯃꯤꯅꯦꯕ
ꯑꯣ ꯃꯍꯨꯝꯨꯝꯂ ꯌꯥꯏꯁꯀꯗꯥ ꯃꯍꯨꯝ ꯂꯩ ꯍꯥꯏꯁꯤꯦꯗ ꯃꯣꯏ ꯑꯣꯖꯥ ꯂꯩꯔꯤꯔꯥ ꯇꯝꯅꯕ
ꯑ ꯍꯣꯏ ꯃꯣꯏ ꯗꯨꯀꯥꯟ ꯏꯟꯁꯇꯥꯒ꯭ꯔꯥꯝ ꯄꯦꯖ ꯂꯩꯕꯅꯦ ꯗꯨꯀꯥꯟꯅꯦꯕꯀꯣ
ꯑꯥ
ꯑꯗꯨꯗ ꯇꯝꯕ ꯃꯨꯒꯥ ꯉꯥꯛꯇ ꯁꯥꯕ ꯃꯣꯏꯅꯗ ꯑꯗꯨꯗ ꯇꯝꯕꯅꯦꯕ
ꯌꯥꯝ ꯐꯖꯩ ꯍꯥꯏꯕ ꯅꯪ ꯍꯦꯛ ꯀꯩꯅꯣꯒ ꯇꯧꯔꯒ ꯃꯈꯟ ꯃꯈꯟ ꯑꯩꯈꯣꯏꯒꯤ ꯑꯗꯩ ꯍꯥꯎꯕ ꯑꯣꯏꯔꯁꯨ ꯂꯩ ꯃꯈꯜ ꯊꯥꯒꯠꯂꯛꯄꯗꯣ ꯑꯩꯅ ꯍꯦꯟꯅ ꯁꯨꯝ ꯊꯦꯡꯅꯅꯕ ꯁꯦꯇꯁꯇꯗ ꯎꯏꯕ
ꯑꯣꯗꯔ ꯃꯌꯥꯝ ꯂꯩꯌꯦ ꯑꯗꯨꯒ ꯁꯥ ꯍꯟꯗꯛꯁꯦ ꯀꯩ ꯀꯌꯥ ꯁꯪꯗꯗꯅ
ꯅꯠꯇꯦ ꯅꯪ ꯃꯇꯇꯣꯝꯇꯅ ꯀꯩꯅꯣ ꯇꯧꯔꯤꯗꯕ ꯑꯩꯈꯣꯏꯒꯤ ꯑꯗꯨꯝ ꯑꯣꯗꯔꯁꯦ ꯇꯧꯔꯛꯑꯒ ꯅꯪ ꯅꯪꯅ ꯑꯗꯨꯝ ꯄꯤꯕ ꯋꯥꯔꯤꯔꯥ ꯅꯠꯇ꯭ꯔꯒ ꯑꯇꯣꯞꯄ ꯃꯐꯝꯗ ꯄꯨꯂꯞ ꯊꯥꯔꯒ
ꯅꯠꯇꯦ ꯅꯠꯇꯦ ꯃꯤꯅ ꯑꯁ ꯃꯤꯅ ꯁꯥꯕꯤꯌꯣ ꯍꯥꯏꯕꯨ ꯁꯪꯗꯗꯅ ꯁꯥ ꯉꯝꯗ꯭ꯔꯒ ꯑꯗꯨꯒ ꯀꯔꯥꯏꯗꯒꯤ ꯎꯝ ꯑꯇꯣꯞꯄꯗ ꯊꯥꯕꯒꯥꯏ
ꯑꯗ ꯁꯝꯖꯤ ꯀꯔꯤ ꯍꯥꯏꯅ ꯀꯔꯤ ꯍꯥꯏꯕ ꯅꯥꯆꯣꯡ ꯍ ꯇꯈꯦ ꯂ ꯂꯩꯖꯥ ꯍ ꯍꯖꯔ ꯈ ꯍꯥꯏꯗꯤ ꯅꯥꯆꯣꯕ ꯍꯥꯏꯒꯗ꯭ꯔꯥ ꯅꯪꯅꯁꯪꯕ ꯇꯈꯦꯜꯠꯂꯩ ꯂꯩꯒꯤ ꯁꯦꯞꯇꯣ ꯁꯥꯗꯣꯏꯅꯤꯅꯦ ꯑꯥ
ꯍꯣꯏ ꯍꯣꯏ ꯍꯣꯏ ꯀꯛꯑꯒ ꯅꯥꯆꯣꯝ ꯑꯗꯒꯤ ꯁꯝꯖꯤꯔꯩ ꯁꯝꯖꯤꯔꯩ ꯍꯥꯏꯅ ꯑꯩꯈꯣꯏꯒꯤ ꯁꯝꯕꯨꯟꯒꯤ ꯅꯥꯀꯟꯗ ꯊꯦꯠꯄ ꯑꯃ ꯂꯩꯕꯗꯣ ꯍꯪꯕ꯭ꯔꯥ ꯑꯗꯨ ꯑꯣꯏꯔꯁꯨ ꯌꯥꯔꯦ ꯑꯗꯒꯤ ꯁꯝꯕꯨꯟꯗ ꯀꯣꯏꯁꯤꯟꯕꯤ ꯑꯗꯨꯁꯨ ꯌꯥꯔꯦ ꯑꯗꯥꯥꯏ ꯇꯧ
ꯑꯩ ꯃꯃꯜꯗꯤ ꯅꯪꯅ ꯎꯝ ꯄꯣꯠꯇꯤ ꯂꯩꯕꯒꯤ ꯃꯑꯣꯡ ꯃꯑꯣꯡꯒꯤ ꯃꯇꯨꯡ ꯏ ꯃꯇꯨꯡꯏꯟꯅ
ꯑꯥ ꯑꯥ ꯂꯩꯗꯣꯏꯅꯦ ꯍꯣꯏ ꯔꯦꯠ ꯍꯥꯏꯁꯦ ꯑꯥ ꯑꯩꯅ ꯂꯦꯞꯄ ꯅꯠꯇꯦꯕ ꯑꯩꯈꯣꯏꯒꯤ ꯍꯧꯖꯤꯛꯀꯤ ꯀꯤ ꯃꯍꯨꯝ ꯂꯩꯗꯨꯅ ꯑꯗꯨꯝ ꯍꯥꯏꯔꯛꯄꯅꯦꯕ
ꯑꯥ ꯑꯥ
ꯑꯗꯨꯗ ꯑꯩꯅ ꯇꯤꯕ ꯋꯥꯏ ꯁꯨꯝꯟ ꯀꯨꯝ ꯕꯣꯏꯅꯈꯩ ꯌꯥꯝꯅ ꯅꯥ ꯁꯝꯖꯤꯔꯩꯒꯨꯝꯕ ꯑꯣꯏꯔꯛꯄ ꯑꯗꯩ ꯁꯝꯕꯨꯜ ꯂꯩꯒꯨꯝꯕ ꯑꯣꯏꯔꯛ ꯇꯥꯔꯒꯗꯤ ꯂꯩ ꯃꯌꯥꯝ ꯌꯥꯝꯃꯦ ꯍꯥꯏꯔꯒꯁꯨ ꯂꯩ ꯃꯁꯤꯡꯗ ꯄꯥꯕ ꯌꯥꯗꯕꯗꯣ ꯃꯥꯏꯁ ꯊꯝꯕꯨꯜ ꯂꯩꯗꯨꯗ ꯑꯣꯏꯅ ꯆꯠꯄꯗꯣ ꯑꯗꯨꯃꯥꯏꯅ ꯇꯧꯋꯦꯕ ꯆꯥꯎꯈ꯭ꯔꯒꯅ ꯑꯣ ꯑꯃ ꯑꯅꯤꯗꯪ ꯂꯧꯕꯗꯤ ꯃꯥꯒꯤ ꯄꯤꯁ ꯃꯁꯤꯡꯗꯤ ꯃꯃꯜ ꯑꯗꯨꯝ ꯇꯣꯉꯥꯟ ꯂꯩꯖꯔꯦ
ꯑꯣ ꯑꯩꯁꯤ ꯅꯪ ꯑꯣꯗꯔ ꯇꯧꯔꯛꯑꯒꯁꯨ ꯅꯪ ꯁꯥꯕ ꯉꯝꯗꯕꯩ ꯋꯥꯗꯅꯤꯅꯦ
ꯉꯝꯗꯕꯩ ꯋꯥꯗꯅꯦ ꯑꯣ ꯑꯗꯨꯅ ꯏꯆꯦ ꯐꯣꯝꯅ ꯁꯥꯕ ꯑꯗꯨꯅ ꯐꯣꯝ ꯁꯥꯕꯅꯦ ꯐꯣꯝ ꯑ ꯅ ꯑꯃ ꯂꯩ ꯐꯣꯝꯁꯤꯗ
ꯑꯣ ꯑ ꯁꯤꯠ ꯅꯥꯟꯕ꯭ꯔꯕ ꯃꯒꯅꯦ
ꯑꯩꯈꯣꯏ ꯃꯣꯏꯁꯤꯗꯅꯦ ꯑꯩꯈꯣꯏꯒꯤ ꯀꯦ ꯆꯣꯡꯒꯥꯡꯒꯨꯝꯕ ꯑꯈꯟꯅꯕ
ꯑꯥ
ꯑꯗ ꯆꯣꯡꯒꯥꯡꯒꯨꯝꯕꯗ ꯈꯔ ꯄꯥꯔꯞ ꯇꯧꯔꯒ ꯀꯨꯝꯅ ꯇꯧꯕꯗꯣ ꯃꯣꯏꯗꯤ ꯑꯁ ꯑꯗꯨꯅꯅꯦ ꯑꯩꯈꯣꯏꯒꯤꯗꯤ ꯃꯩ ꯃꯩ ꯆꯪꯕ ꯁꯨꯡꯌꯥ ꯌꯥꯗꯦꯕ ꯃꯩꯈꯦꯠꯕꯨ ꯈꯦꯠꯄ ꯌꯥꯗꯦꯕꯀꯣ ꯃꯇꯨꯒꯨꯝꯕ ꯍꯦꯟꯗꯣꯛꯄꯗꯣ ꯑꯗꯣ ꯍꯧꯖꯤꯛꯀꯤ ꯐꯣ ꯃꯨꯁꯟꯗꯣꯏꯕ ꯆꯥꯛꯊꯦꯛꯑꯗꯤ
ꯑꯣ
ꯑꯗꯨꯒ ꯐꯣꯝꯒꯤꯁꯦ ꯁꯤꯒꯤꯁꯤꯅꯅꯦ ꯃꯩ ꯑꯩꯈꯣꯏꯒꯤ ꯁꯝ ꯆꯞꯅꯕꯗꯣ
ꯎꯝ ꯎꯝ ꯎꯝ
ꯑꯗꯨꯏꯗꯨꯅ ꯆꯠꯄ ꯆꯠꯄ ꯁꯦꯞ ꯁꯦꯝꯕ ꯌꯥꯏꯑꯕ ꯃꯣꯏꯒꯤꯅ ꯑꯩꯈꯣꯏ ꯂꯩꯍꯥꯎ ꯍꯥꯏꯔꯁꯨ ꯀꯣꯜꯂꯞꯀ ꯇꯧꯗ꯭ꯔꯣ ꯃꯈꯣꯛꯇꯅ ꯈꯔ ꯊꯥꯔꯞꯇꯧꯔ ꯃꯇꯣꯟꯗꯅ ꯄꯥꯗ꯭ꯔꯣ
ꯑꯗꯨꯒꯤꯗꯣ ꯑꯩꯈꯣꯏꯒꯤ ꯑꯩꯒꯤ ꯃꯨꯒꯥꯁꯤꯗꯤ ꯁꯦꯝꯕ ꯌꯥꯗ ꯗ꯭ꯔꯦꯕ ꯑꯗꯨꯒ ꯐꯣꯝꯗꯨ ꯃꯗꯤ ꯌꯥꯏ
ꯑꯗꯒꯤ ꯄꯥꯏꯞ ꯀ꯭ꯂꯤꯟꯅꯔꯅ ꯖꯤ ꯂꯩ ꯂꯩ ꯁꯥꯟꯅꯕ
ꯎꯝ ꯑꯅꯦꯕꯥꯛꯁꯦ ꯌꯥꯝ ꯆꯞꯄꯤꯗ
ꯀꯔꯤꯅ ꯑꯩ
ꯃꯈꯣꯟ ꯇ ꯇꯥꯕꯣꯕꯤꯗꯥꯞꯇꯤꯌꯦ
ꯇꯥꯕꯗꯤ ꯑꯗꯨꯝ ꯇꯥꯏꯌꯦ
ꯅꯪꯅ ꯉꯥꯡꯕꯁꯤꯅ ꯆꯠꯄꯤꯕ ꯑꯩꯁꯤꯅꯦ ꯅꯦꯠꯁꯦ ꯂꯣꯏꯁꯤꯜꯂꯛꯇꯣꯔꯝꯕꯅꯤ ꯑꯗꯨꯅꯅꯤ
ꯍꯥꯏꯦ
ꯅꯪꯒꯤ ꯅꯠꯇꯕ ꯑꯩꯒꯤ ꯅꯪꯒꯤ ꯅꯜ ꯑꯣꯏꯔ ꯌꯥꯔꯣꯏ ꯃꯔꯝꯗꯤ ꯀꯩꯅꯣꯗꯤ ꯑꯩꯉꯣꯟꯗ ꯂꯥꯛꯄꯗ ꯑꯩꯅ ꯆꯠꯄꯤꯅꯤꯅ ꯑꯩꯒꯤ ꯌꯧꯔꯛꯄꯗ ꯇꯧꯣꯅꯤ ꯎꯝ ꯆꯤꯡ ꯆꯣꯡ ꯆꯤꯡ ꯆꯣꯡ ꯆꯤꯡ ꯆꯣꯡ ꯑꯅ ꯇꯠꯄ ꯇꯠ ꯑꯗꯨꯝ ꯇꯧꯋꯦꯕ ꯑꯗꯨꯗꯩ ꯃꯃꯜꯗꯨꯗꯤ ꯅꯣꯏꯒꯤꯗꯨꯅ ꯑꯃꯨꯛ ꯀꯥ ꯑꯣꯏꯕꯅꯤꯅ ꯅꯣꯏꯒꯤꯗꯨꯅ ꯍꯦꯜꯂꯅꯤꯅꯦ ꯑꯗꯨ ꯅꯠꯇ꯭ꯔꯥ ꯑꯗꯨꯗꯤ ꯑꯁꯨꯝ ꯍꯥꯏꯐꯦꯠꯇꯪ ꯆꯥꯎꯧꯔꯛꯄ ꯍꯥꯏꯔꯨꯅꯨ
ꯑꯣ ꯀꯩꯅꯣꯖꯦ ꯂꯩ ꯆꯥꯏꯗꯤ ꯂꯩꯕꯥꯛ ꯂꯩ ꯒꯨꯝꯕ ꯂꯩꯍꯥꯎꯒꯨꯝꯕ ꯃꯅꯥ ꯌꯥꯝ ꯆꯪꯗꯦꯕ ꯑꯅꯤꯗꯪ ꯆꯪꯉꯦꯕ ꯃꯣꯏꯁꯦ ꯑꯗꯨꯥꯏꯅ ꯃꯅꯥꯛ ꯑꯅꯤꯒꯨꯝꯕꯅ ꯁꯥꯔꯛ ꯂꯄ ꯇꯥꯔꯒꯗꯤ ꯑꯩꯈꯣꯏꯅ ꯂꯨꯄꯥ ꯀꯨꯟ ꯊꯔꯥꯃꯨꯛ ꯌꯣꯜꯂꯦꯕ ꯑꯗꯨꯒ ꯃꯆꯥ ꯄꯤꯇ꯭ꯔꯨ ꯑꯩꯈꯣꯏꯒꯤ ꯁꯤꯡꯒꯥꯔꯩꯒꯨꯝꯕ ꯑꯗꯒꯤ ꯀꯨꯟꯗꯣꯒꯨꯝꯕꯗꯣ ꯑꯗꯨꯗꯅ ꯑꯃꯨꯛ ꯂꯨꯄꯥ ꯀꯩꯅꯣꯒꯨꯝꯕ ꯂꯥꯏꯕꯥ
ꯄꯨꯪ ꯀꯨꯟ ꯀꯨꯟꯃꯉꯥ ꯑꯗꯨꯃꯥꯏꯅ ꯄꯤꯁ ꯑꯃꯃꯝꯗꯀꯣ ꯖꯦꯁꯃꯤꯟꯒꯨꯝꯕ ꯑꯀꯨꯄꯥꯗꯨ ꯀꯨꯟꯊ꯭ꯔꯥ ꯄꯤꯔꯕ ꯑꯗꯒꯤ ꯑꯣꯔꯀꯤꯠꯀꯨꯝꯕ ꯁꯥꯏꯖ ꯑꯃꯈꯛꯇꯪ ꯑꯣꯏ ꯄꯤꯁ ꯑꯃꯇꯪ ꯑꯣꯏꯕ ꯑꯣꯔꯀꯤꯠ
ꯑꯗꯨꯒꯨꯝꯕꯗ ꯀꯨꯟꯊ꯭ꯔꯥ ꯑꯗꯒꯤ ꯇꯈꯦꯜꯂꯩꯒꯨꯝꯕ ꯃꯌꯣꯟ ꯌꯣꯏ ꯌꯦꯛꯂꯛꯄꯗꯣ ꯃꯌꯣꯟ ꯂꯪꯌꯦꯂꯛ ꯄ ꯑꯗꯒꯤ ꯗꯦꯖꯤꯒꯨꯝꯕ ꯃꯌꯥꯏ ꯗ ꯃꯨꯒꯥꯒꯤ ꯂꯪ ꯆꯞꯄꯒ ꯍꯥꯞꯄꯛꯀꯗꯕ ꯑꯃ ꯂꯩꯌꯦꯕ ꯄ꯭ꯔꯣꯁꯦꯁ ꯑꯃ ꯃꯅꯥꯗꯩ ꯃꯊꯛꯇ ꯂꯪ ꯍꯥꯞꯄꯛꯀꯗꯕ ꯑꯗꯨ ꯑꯣꯏꯇꯥꯔꯒꯅ ꯂꯨꯄꯥ ꯀꯩꯅꯣ ꯑꯥ ꯅꯤꯐꯨ ꯑꯗꯩ ꯔꯣꯁꯀꯨꯝꯕꯗꯅ ꯃꯅꯥ ꯌꯥꯝꯃꯦ ꯃꯥꯗꯤ ꯑꯗꯨꯅ ꯃꯥꯗꯤ ꯔꯣꯁꯇꯤ ꯄ ꯐꯤꯞꯇꯤ ꯁꯤꯛ ꯇꯤ ꯑꯠ ꯇꯤ ꯑꯗꯩ ꯔꯣꯁꯁꯤ ꯌꯥꯝ ꯆꯥꯎꯕ ꯑꯊꯣꯟꯕ ꯁꯥꯔꯣ ꯍꯥꯏꯔꯒꯅ ꯆꯥꯃꯥ
ꯑꯗꯨꯗꯤ ꯑꯃꯃꯝ ꯊꯥꯅꯤ ꯑꯥ ꯑꯩꯈꯣꯏꯅꯅꯦ ꯅꯪꯒꯤꯅꯦ ꯁꯝꯖꯤꯔꯩꯏ ꯍꯥꯏꯗꯅ ꯄꯨꯂꯞ ꯑꯩꯈꯣꯏꯅꯦ ꯅꯪꯅ ꯍꯧꯖꯤꯛ ꯀꯤ ꯑꯗꯨꯃꯥꯏ ꯅꯥꯆꯣꯝꯗ ꯊꯦꯠꯄ ꯃꯇꯝꯁꯦ ꯑꯃꯈꯛꯇꯪ ꯅꯠꯇꯕꯤꯗ ꯑꯃ ꯑꯅꯤ ꯄꯨꯟꯁꯤꯜꯂ ꯄꯨꯟꯁꯤꯜꯂꯒ ꯑꯗꯨꯝ ꯊꯥꯕꯁꯨ ꯌꯥꯎꯋꯤꯗꯅ ꯂꯩ ꯃꯈꯜ ꯃꯈꯜ ꯇꯧꯔꯒ ꯑꯗꯨꯗꯤ ꯑꯗꯨ ꯍꯥꯏꯕ ꯂꯩ ꯁꯤꯡꯗꯨꯅ ꯍꯥꯞꯄ ꯃꯁꯥꯗꯨꯅ ꯃꯥꯒꯤ ꯃꯃꯜ ꯃꯃꯟꯗꯨꯒꯤ ꯃꯇꯨꯡ ꯏꯟꯅ
ꯎꯝ ꯑꯥ ꯃꯥꯅꯦ ꯄꯨꯂꯞ ꯁꯥꯔꯗꯤꯅꯦ ꯃꯃꯟꯗꯣ ꯑꯃꯨꯛ ꯈꯤꯇꯪ ꯌꯦꯡꯉꯛꯀꯗꯣꯏꯅꯦꯕ ꯄꯣꯠꯇꯣ ꯑꯃ ꯀꯥꯟꯅꯩꯌꯦ
ꯎꯝ
ꯀꯟꯅ ꯈꯔ꯭ꯖꯠꯅꯤ ꯃꯑꯣꯡ ꯃꯥꯟꯗꯅꯅꯦ ꯄꯩꯁꯥ ꯑꯗꯨꯝ ꯇꯣꯡꯉꯦꯕ ꯁꯤꯁꯨ
ꯑꯗꯨꯅꯦ ꯐꯝ ꯐꯝꯅ ꯉꯥꯏꯍꯥꯛ ꯉꯥꯏꯍꯥꯛ ꯁꯪꯕꯗ
ꯇꯣꯡꯉꯦ ꯍꯥꯏꯁꯦ ꯑꯩꯈꯣꯏꯅ ꯍꯣꯏ ꯍꯣꯏ ꯋꯥꯗꯣꯏꯁꯦ ꯀꯩꯅꯣ ꯍꯥꯏꯔꯀꯥꯟꯗ ꯃꯍꯨꯝꯗꯒꯤ ꯑꯩꯈꯣꯏ ꯂꯩ ꯁꯥꯕ ꯌꯥꯅꯕ ꯁꯦꯠ ꯇꯣꯛꯄ ꯑꯃꯥ ꯆꯪꯂꯤꯕ ꯑꯩꯈꯣꯏ ꯃꯍꯨꯝ ꯁꯦ ꯁꯦ ꯑꯆꯣꯠꯄ ꯅꯠꯇꯦꯕ ꯄꯨꯔꯥ ꯑꯩꯈꯣꯏꯒꯤ ꯗꯤꯍꯥꯏꯗ ꯇꯧꯔꯒ ꯀꯪꯍꯜꯂꯕ ꯃꯤꯦꯠ ꯆꯤꯟꯗ ꯀꯪꯍꯜꯂꯑꯕ ꯑꯣꯠꯅꯦꯕ ꯑꯁꯤꯒꯤꯁꯦ ꯑꯩꯈꯣꯏꯅ ꯁꯦꯠꯂꯒ ꯃꯆꯨ ꯁꯪꯕꯒꯤ ꯄ꯭ꯔꯣꯁꯦꯁ ꯑꯃ ꯂꯩꯌꯦꯕ ꯉꯁ꯭ꯥꯏ ꯃꯇꯥꯡꯁꯦ ꯌꯥꯝ ꯋꯥꯕ ꯍꯥꯏ ꯇ ꯃꯆꯨꯁ ꯁꯪꯕꯁꯦ ꯌꯥꯝ ꯂꯨꯏꯌꯦꯕ ꯑꯩꯈꯣꯏꯒꯤ ꯕꯦꯕꯤ ꯄꯤꯡꯒꯨꯝꯕ ꯌꯦꯂꯣ ꯑꯍꯥꯎꯕꯒꯨꯝꯕ ꯑ ꯑ ꯑꯋꯥ ꯑꯕꯔ ꯃꯁ ꯇꯨꯖꯦ ꯁꯪꯕꯗꯗꯤ ꯗꯛꯂꯥꯎ ꯂꯧꯈꯠꯄ ꯀꯄꯌꯥꯕ ꯑꯗꯨꯒ ꯈꯤꯇꯪ ꯌꯥꯛꯛꯇꯧꯕ ꯃꯆꯨꯁꯤꯗꯤ ꯑꯩꯈꯣꯏꯅ ꯇꯤꯡꯉꯅꯤꯗꯅ ꯇꯤꯡꯕꯝ ꯆꯪꯉꯦꯕ ꯇꯤꯡꯕꯁꯤꯗ ꯑꯩꯈꯣꯏ ꯑꯌꯥꯡꯕ ꯄꯣꯠꯅꯤꯅ ꯃꯥꯁꯦ ꯇꯥꯎꯈꯠꯇꯣꯏꯅꯦꯕ ꯇꯥꯎꯈꯠꯄꯁꯤꯗ ꯃꯆꯨꯁꯦ ꯃꯊꯛ ꯊꯝꯕ ꯁꯦ ꯋꯥꯎꯗꯣꯏꯅꯦꯕ ꯑꯗꯨꯅ ꯌꯥꯝ ꯇꯣꯏꯅ ꯑꯣꯟꯕꯤꯕ ꯑꯣ ꯄꯤꯕ ꯑꯃ ꯆꯪꯉꯦ ꯑꯗꯨꯒ ꯑꯩꯈꯣꯏꯅ ꯄꯥꯝꯃꯤꯕ ꯃꯆꯨꯗꯣ ꯇꯤꯡꯉꯦ ꯍꯥꯏꯗꯤ ꯠꯔꯒꯁꯨ ꯑꯍꯤꯡ ꯑꯃꯒ ꯇꯤꯡꯉ ꯗꯤ ꯁꯨꯡꯌꯥ ꯌꯥꯗꯦꯕ
ꯑ
ꯃꯇꯝ ꯑꯃ ꯂꯩꯌꯦꯕ ꯑꯗꯥꯏꯗꯤ ꯈꯤꯇꯪ ꯋꯥꯏ ꯈꯨꯠꯅ ꯁꯨꯕꯩ ꯊꯥꯕꯀ ꯉꯥꯡꯇꯥꯅꯤꯗ ꯑꯥ ꯆꯦꯠ ꯑꯇꯩꯒꯤ ꯃꯍꯨꯝꯗꯗꯤ ꯑꯗꯨꯅꯦ ꯃꯍꯨꯝꯁꯨ ꯇꯥꯡꯕ ꯀꯠꯁꯨꯃꯟ ꯂꯧꯔꯤꯗꯨ
ꯎꯝ ꯑꯗꯨ ꯃꯆꯥ ꯃꯆꯥ ꯇꯦꯛ ꯇꯦꯛ ꯈꯖꯤꯛ ꯈꯖꯤꯛ ꯑꯗꯨꯝ ꯇꯧꯔ ꯑꯈꯣꯏꯁꯨ
ꯑꯦ ꯃꯥꯅꯦ ꯕꯟꯗꯒꯗꯤ ꯀꯩ ꯀꯔꯤꯝ ꯆꯠꯊꯣꯛ ꯌꯥꯗꯕꯗꯣ ꯀꯩꯝꯇ ꯇꯧ ꯌꯥꯗ ꯑ ꯏꯁꯥꯁꯨ ꯇꯧꯅꯤꯡꯗꯦ ꯑꯗꯨꯅ ꯃꯤꯅ ꯏꯔꯥꯡ ꯇꯤꯌꯥ ꯒ꯭ꯌꯥꯁ ꯀꯥꯞꯄ ꯑꯩꯅ ꯁꯤꯗ ꯀꯩꯗꯧ ꯂꯩꯗꯦ ꯑꯗꯨꯅ ꯑꯗꯥꯏꯒꯨꯝꯕꯗ ꯐꯅꯌꯥꯝ ꯁꯥꯏꯗꯣ ꯐꯅꯌꯥꯝ ꯌꯣꯟꯈ꯭ꯔꯕꯅꯤ ꯍꯟꯗꯛ
ꯑꯣ
ꯑꯩꯅ ꯍꯦꯛ ꯁꯥꯔꯛꯄꯗꯗꯩꯩ ꯂꯤꯁꯤꯡ ꯇꯔꯥꯃꯨꯛ ꯎꯝ ꯂꯤꯁꯤꯡ ꯇꯔꯥꯃꯨꯛ ꯌꯣꯜꯂꯝꯃꯅꯤ
ꯑꯁ ꯅꯦꯠꯋꯥꯛꯁꯦ ꯌꯥꯝ ꯆꯠꯄꯤꯅꯦꯍ ꯑꯩꯕꯨ ꯀꯩꯅꯣ ꯇꯧꯒꯦ ꯍꯤꯗꯥꯛꯇꯤ ꯍꯨꯏꯒꯤ ꯀꯩꯅꯣ ꯐꯝ ꯑꯝꯇ ꯊꯥꯕꯤꯔꯝꯒꯦ ꯇꯧꯕꯅꯦ ꯑꯩꯁꯦ ꯀꯥꯎꯋꯦ ꯇꯨꯝꯕ ꯆꯪꯉꯒꯦꯅ ꯇꯧꯔꯒ ꯊꯥꯔꯝꯗ꯭ꯔꯦ ꯑꯩ ꯑꯃꯝꯇ ꯍꯨꯏꯒꯤ ꯀꯩꯅꯣꯝꯇ ꯊꯥꯔꯨꯒꯦ ꯑꯩ ꯑꯗꯨ ꯍꯣꯏ ꯍꯣꯏ ꯍꯣꯏ ꯑꯣ ꯍꯣ ꯍꯣ ꯎꯝ ꯍꯌꯦꯡ ꯑꯃꯨꯛ ꯍꯌꯦꯡ ꯑꯩ ꯎꯝ ꯍ ꯍꯣꯏ ꯀꯣꯟꯅ ꯑꯩ ꯑꯃꯨꯛ ꯐꯣꯟ ꯇꯧꯔꯛꯀꯦ ꯅꯪꯒꯤ ꯂꯩ ꯑꯗꯣ ꯌꯥꯝꯅ ꯇꯝꯅꯤꯡꯉꯦ ꯑꯩꯁꯨ ꯀꯣ ꯍꯣꯏ ꯍꯣꯏ ꯊꯝꯃꯣ ꯊꯝꯃꯦ ꯎꯝ ꯎꯝ ꯎꯝ